ꯇꯥꯕ꯭ꯔꯣ
ꯇꯥꯏ ꯇꯥꯏ
ꯆꯥꯛ ꯆꯥꯥꯔꯕꯣ
ꯑꯩꯍ
ꯏꯟꯁꯥꯡ ꯆꯥꯅꯤꯡꯉꯥꯏ ꯂꯩꯇꯦ ꯏꯟꯁꯥꯡ ꯆꯥꯅꯤꯡꯉꯥꯏ ꯂꯩꯇꯕꯒꯤ ꯌꯦꯟ ꯆꯥꯏ
ꯑꯁ ꯌꯦꯟ ꯆꯥꯔꯗꯤꯀꯣ ꯈꯔ ꯏꯪꯒꯤꯠ ꯇꯧꯔꯛꯄ ꯌꯥꯕ ꯅꯪꯁꯨ ꯑꯩꯈꯣꯏꯗꯤ ꯍꯥꯎꯇ꯭ꯔꯒ ꯗꯥꯜ ꯆꯥꯈ꯭ꯔꯦꯅꯦ
ꯑꯗꯨ ꯑꯗꯨꯁꯨ ꯍꯥꯎꯕꯅꯦ ꯅꯪꯒꯤ ꯇꯥꯛꯁ ꯃꯥꯡꯉꯦ ꯍꯥꯏꯁꯤꯕꯨ ꯀꯃꯥꯏ ꯇꯧꯕꯅꯨꯅꯦ ꯃꯥꯡꯕ ꯍꯧꯅꯗꯦꯅꯦ
ꯑꯣ ꯈꯪꯗꯦꯗ ꯑꯩꯅ ꯃꯥꯡꯒꯗ꯭ꯔꯅ ꯈꯟꯕ ꯋꯥꯅꯤꯗ
ꯍꯌꯦꯡ ꯂꯧ ꯆꯠꯀꯦꯔꯣ
ꯎꯝ ꯀꯣꯏꯔꯨꯒꯦ ꯂꯧꯗ ꯊꯕꯛ ꯁꯨ
ꯑꯩꯁꯨ ꯊꯪꯖꯥ ꯅꯨꯃꯤꯠꯇ ꯌꯥꯎꯔꯛꯀꯦ ꯊꯪꯖꯥ ꯅꯨꯃꯤꯠꯇ ꯂꯧ ꯂꯣꯏꯒꯦ ꯍꯥꯏꯕ꯭ꯔꯣ
ꯎꯝ ꯎꯝ ꯂꯧꯔꯤ ꯇꯩꯕ ꯌꯥꯕ ꯃꯈꯩ ꯇꯩꯔꯅꯤ ꯑꯗꯨꯒ ꯏꯔꯥꯏꯗꯅ ꯂꯧꯍꯣꯟ ꯐꯣꯏꯔꯅꯤ
ꯑꯣ ꯏꯁ ꯊꯥꯡꯖ ꯅꯨꯃꯤꯠꯇ ꯃꯤ ꯀꯌꯥꯝ ꯂꯤꯡꯒꯅꯤ ꯅꯣꯡꯃꯗ ꯂꯣꯏꯅꯤꯉꯥꯏ ꯇꯧꯒꯦ ꯍꯥꯏꯕ꯭ꯔꯣ
ꯎꯝ ꯃꯤ ꯇꯔꯥ ꯃꯨꯛ ꯑ ꯂꯣꯏꯒꯅꯤꯅꯗꯤ ꯈ ꯍꯥꯏꯌꯦ ꯇꯔꯥ ꯈꯛ ꯑꯁ ꯈꯪꯗꯦꯅꯦ ꯍꯟꯗꯛ ꯀꯥ
ꯑꯁ ꯑꯩꯈꯣꯏꯁꯨ ꯄꯪꯆꯠ ꯆꯠꯀꯦꯗ ꯑꯩꯈꯣꯏꯁꯨ ꯌꯥꯎꯒꯦ ꯂꯤꯡꯕ꯭ꯔ ꯂꯤꯡꯗꯕ꯭ꯔ
ꯂꯧ ꯆꯠꯄꯁꯤꯡꯁꯨ ꯅꯣꯁꯇꯦꯔꯠ ꯑꯃꯅꯦ ꯃꯩ ꯄꯥꯜꯂꯤꯉꯩꯗ ꯌꯨꯝ ꯍꯟꯅꯤꯡꯕ ꯉꯥꯛꯇ
ꯉꯟꯅ ꯌꯨꯝ ꯍꯟꯅꯤꯡꯉꯥꯏ ꯀꯣ ꯃꯇꯝꯅ ꯄꯨꯔꯛ ꯄꯅꯤꯅꯦ ꯑꯗꯨꯗꯣ ꯊꯥꯏꯅꯒꯨꯝꯅ ꯃꯝꯃꯒ ꯂꯥꯛꯄ ꯍꯧꯅꯗ꯭ꯔꯦꯅꯦ ꯍꯧꯖꯤꯛꯀꯥꯟꯗꯤ
ꯅꯁ ꯑꯗꯣ ꯄꯩꯁꯥ ꯅꯦꯛꯅꯤꯉꯥꯏꯁꯨ ꯈꯪꯗ꯭ꯔꯦꯅꯦ ꯑꯗꯨꯅ ꯊꯕꯛꯇꯤ ꯁꯨꯗ꯭ꯔꯒ ꯄꯩꯁꯥꯗꯤ ꯂꯧꯅꯤꯗꯣ
ꯅꯅ ꯄꯩꯁꯥ ꯅꯦꯛꯀꯦꯅ ꯈꯟꯕ꯭ꯔꯣ ꯑꯁ ꯑꯩꯈꯣꯏ ꯏꯃꯨꯡ ꯃꯅꯨꯡ ꯃꯤ ꯑꯗꯨꯃ ꯌꯥꯝꯃ ꯀꯥꯟꯁꯤꯗ ꯂꯤꯡꯕ ꯉꯝꯗ꯭ꯔꯗꯤ ꯅꯦꯛꯁ ꯃꯊꯪꯒꯤ ꯅꯨꯃꯤꯠ ꯊꯝꯂ ꯂꯣꯏꯔꯦ ꯒꯔꯤꯔꯥꯅꯤ ꯄꯨꯝꯒꯗꯕ ꯄꯣꯠꯁꯨ ꯅꯠꯇ꯭ꯔꯒ
ꯁꯟꯗꯦꯗꯗꯤ ꯊꯝꯕ ꯌꯥꯔꯣꯏꯗꯣ ꯃꯟꯗꯦ ꯇ꯭ꯨꯁꯗꯦ ꯊꯣꯛꯈ꯭ꯔꯗꯤ ꯏꯦꯝꯕꯈꯣꯏꯁꯨ ꯂꯤꯡꯉꯅꯤ ꯃꯣꯏꯅ ꯃꯣꯏꯒꯤ ꯍꯧꯔꯤꯉꯩꯗ ꯑꯩꯈꯣꯏꯒꯤ ꯄꯨꯂꯞ ꯇꯧꯕꯅꯦ
ꯎ ꯂꯤꯡꯕꯗꯗꯤ ꯑꯩꯈꯣꯏꯁꯨ ꯁꯨꯗ꯭ꯔꯁꯨ ꯈꯔ ꯃꯤ ꯌꯥꯝꯅꯤꯡꯉꯥꯏꯗꯣ ꯌꯥꯎꯋꯒꯦ ꯇꯥꯎꯕ ꯃꯤꯗ ꯍꯥꯏꯕ ꯉꯝꯗꯦ ꯑꯗꯨꯕꯨ ꯈꯟꯅꯥꯎꯅ ꯅꯥꯔꯛꯄꯁꯤꯅ
ꯌꯥ
ꯀꯣꯛ ꯆꯤꯛꯄꯒ ꯈꯅꯥꯎ ꯅꯥꯕꯒ ꯑꯇꯩꯗꯤ ꯇꯨꯝꯈ꯭ꯔꯕꯣ
ꯎꯝ ꯇꯨꯝꯅꯈ꯭ꯔꯦ ꯑꯁ ꯐꯣꯟ ꯕꯦꯔꯥꯛ
ꯉꯥꯡꯔꯒ ꯑꯗꯨꯝ ꯐꯣꯟ ꯇꯧꯔꯤꯗꯣ ꯀꯅꯥꯅꯣ ꯍꯥꯏꯌꯨꯅꯤꯗ
ꯍꯥꯥ
ꯒꯥꯢ ꯒꯥꯢꯉꯝꯂꯨ ꯍꯥꯢꯅ
ꯀꯔꯤꯒꯤꯔꯣ ꯃꯗꯨ ꯅꯨꯄꯤꯁꯨ ꯇꯣꯏꯅ ꯇꯧꯔꯛꯄꯗꯨꯗꯤ
ꯅꯨꯄꯤ ꯑꯃꯅꯦ
ꯑꯥ
ꯑꯦ
ꯍꯥꯥ
ꯑꯗꯨꯗꯤ ꯈꯪꯗꯦꯕ ꯑꯩꯁꯦ ꯑꯩꯁꯦ
ꯑꯗꯨꯝ ꯈꯨꯝꯔ ꯂꯩꯕ ꯀꯅꯥꯅꯣ ꯍꯥꯏꯕ ꯑꯩꯅ
ꯎꯝ
ꯍꯣꯢꯁꯦ ꯏꯆꯥ ꯅꯨꯨꯄꯤ ꯑꯗꯨ ꯇꯧꯋꯤꯀꯣ ꯑꯃꯨꯛ ꯊꯝꯔꯒꯦꯀꯣ ꯍꯥꯏꯌꯦ ꯍꯦꯛꯇ ꯍꯥꯏꯔꯒ ꯊꯝꯈꯤꯕ ꯇꯥꯏꯌꯦꯕ ꯑꯩꯗꯣ ꯍꯣꯏ ꯍꯣꯏ ꯍꯥꯏꯌꯦꯕ
ꯑꯗꯨ ꯅꯪꯅ ꯍꯪꯗ꯭ꯔꯣ ꯃꯪꯉꯣꯟꯗ ꯀꯅꯥꯅꯣꯅꯩꯅ
ꯍꯪꯉꯦ ꯅꯪ ꯍꯥꯏꯕꯒꯨꯝꯅ ꯍꯧꯖꯤꯛ ꯑꯗꯨ ꯏꯃꯨꯡ ꯈꯣꯏꯅꯤ ꯍꯥꯏꯌꯦꯕ
ꯎꯝ ꯑꯗꯨꯁꯨ ꯆꯨꯝꯂꯝꯕꯁꯨ ꯌꯥꯏꯅ ꯅꯍꯥꯟ ꯁꯨ ꯀꯣꯏꯕ ꯆꯠꯈ꯭ꯔꯥꯕꯅꯦ ꯗꯣ ꯑꯁ ꯑꯕꯦꯝꯃꯗꯣ ꯃꯌꯨꯝ ꯄꯥꯟꯅꯕꯗꯤ ꯍꯧꯔꯒ ꯃꯁꯥ ꯈꯔ ꯅꯨꯡꯉꯥꯏꯗ ꯇꯕꯒꯤ ꯃꯥꯒꯤ ꯄꯦꯟꯗꯤꯡ ꯊꯝꯃꯒ ꯂꯩꯕꯗꯣ ꯋꯥꯔꯤ ꯁꯥ ꯑꯣꯏꯔꯝꯅꯤ ꯇꯣꯏꯅ ꯁꯥꯕꯅꯦꯍꯦ ꯑꯇꯣꯞꯄꯗꯤ ꯃꯩꯇꯩꯂꯣꯟꯗ ꯉꯥꯡ ꯉꯥꯡꯒ꯭ꯔꯗꯤ ꯑꯗꯨ ꯑꯣꯏꯔꯝꯒꯅꯤ
ꯃꯩꯇꯩꯂꯣꯟ ꯇꯣꯏꯅ ꯉꯥꯡꯉꯦ ꯈꯨꯝꯃꯦꯕ ꯅꯨꯄꯤꯅꯦꯕ ꯀꯔꯤ ꯑꯗꯨ ꯅꯨꯄꯤꯗꯨꯕꯨꯨꯝ ꯃꯋꯥ ꯂꯩꯕ꯭ꯔꯣꯅꯦ
ꯅꯪꯅ ꯍꯥꯏꯖꯦ ꯀꯅꯥꯅꯣꯅꯦ
ꯏꯄꯥꯗꯣ ꯅꯨꯄꯤꯕꯣ ꯐꯣꯟ ꯇꯣꯏꯅ ꯈꯨꯝ ꯃꯩꯇꯩꯂꯣꯟ ꯈꯨꯝꯕꯨꯗꯣ ꯀꯅꯥꯅꯣ ꯍꯥꯏꯕꯅꯤꯗ
ꯍꯧꯖꯤꯛꯀꯤ ꯐꯝ... ꯃꯃꯥ ꯑꯣꯏꯔꯝꯒꯅꯤꯅꯦ
ꯑꯣ ꯑꯣ ꯑꯣꯢ
ꯃꯥꯅꯕꯨ ꯅꯪ ꯍꯪꯉꯒ ꯃꯥꯅꯦ ꯍꯥꯏꯔꯗꯤ ꯑꯣꯏꯔꯝꯒꯅꯤꯅꯦ ꯀꯅꯥꯕꯨ ꯑꯣꯏꯔꯃꯅꯤ ꯈꯪꯗꯦ ꯐꯣꯟ ꯍꯥꯏꯔꯕ ꯃꯇꯝꯗꯗꯤ ꯍꯔꯥꯎꯔꯦꯁꯨ ꯍꯥꯏꯔꯦ ꯀꯥꯟꯗꯕꯗ ꯍꯥꯏꯔꯦ
ꯑꯥ ꯄꯥꯏꯕꯗꯤ ꯂꯦꯞꯇ꯭ꯔꯦ
ꯎꯝ ꯀꯅꯥꯗꯦ ꯀꯅꯥꯗꯦ ꯢꯁꯩ ꯇꯥꯕ꯭ꯔꯥ ꯌꯨꯇꯨꯞ ꯇꯥꯕ꯭ꯔꯥ ꯀꯩ ꯇꯧꯕ꯭ꯔꯥ ꯐꯣꯟ ꯆꯥꯔꯖ ꯇꯧꯒꯦꯒꯗꯤ ꯈꯪꯗ꯭ꯔꯦ
ꯃꯥꯁꯨ ꯃꯤꯍꯨꯟ ꯑꯃꯅꯤꯀꯣ ꯉꯁꯥꯏꯗꯣ ꯐꯣꯟ ꯆꯥꯔꯖ ꯇꯧꯒꯦ ꯀꯗꯥꯏꯗꯅꯣ ꯇꯧꯁꯤꯔꯥꯅ ꯀꯥꯔꯛꯑꯦꯕ ꯂꯝꯕꯤꯗ ꯊꯦꯡꯅꯛꯑꯦꯕ ꯑꯩꯗꯣ
ꯎꯝ
ꯑꯗꯨꯒꯤ ꯑꯩꯈꯣꯏ ꯌꯨꯝꯗ ꯇꯧꯕ ꯌꯥꯔꯝꯅꯤꯗ ꯍꯥꯏꯔ ꯑꯁ ꯅꯅꯥꯎ ꯌꯥꯝꯕꯅꯤꯅ ꯃꯣꯏꯁꯨ ꯇꯧꯕꯅꯤꯉꯥꯏ ꯂꯩꯔꯝꯃꯣꯏ ꯍꯥꯏꯌꯦꯕ
ꯎꯝ
ꯅꯣꯏꯅꯁꯨꯨꯝ ꯃꯔꯛ ꯃꯔꯛ ꯍꯥꯡꯔꯨꯔꯒ ꯐꯣꯟ ꯔꯤꯆꯥꯔꯖ ꯂꯩꯔꯤꯕ꯭ꯔꯥ ꯕꯦꯇ꯭ꯔꯤ ꯂꯩꯔꯤꯕ꯭ꯔꯥ ꯑꯞꯗꯦꯠ ꯇꯧꯅꯤꯡꯉꯥꯏ ꯂꯩꯕ꯭ꯔꯥ ꯈꯔ ꯈꯔ ꯆꯦꯛ ꯇꯧꯕꯤꯌꯣ
ꯑꯦ ꯃꯥꯅ ꯐꯣꯟ ꯆꯥꯔꯖ ꯇꯧ ꯍꯥꯏꯩꯕ ꯅꯠꯇꯦꯗ ꯑꯩꯈꯣꯏ ꯑꯉꯥꯡꯁꯤꯗ ꯇꯧꯔꯤꯅꯤ ꯃꯥꯗꯤ ꯂꯩꯌꯦ ꯂꯩꯇꯦꯁꯨ ꯈꯪꯗꯦ ꯎꯄꯥꯏ ꯄꯥꯏ ꯉꯁꯥꯏꯁꯨ ꯍꯥꯏꯔꯤ ꯑꯗꯨꯅꯤ ꯂꯩꯌꯦꯁꯨ ꯂꯩꯇꯦꯁꯨ ꯐꯣꯟ ꯃꯩ ꯆꯠꯄꯅꯦꯁꯨ ꯈꯪꯗꯦ ꯉꯁꯥꯏ ꯑꯃꯨꯛ ꯆꯞꯈ꯭ꯔ ꯂꯩꯕꯅꯤ
ꯑꯁ ꯑꯗꯨꯒ ꯎ ꯃꯥꯒꯤ ꯕꯤꯄꯤ ꯃꯤꯉꯥꯏꯒꯤꯁꯨ ꯃꯇꯣꯝꯇ ꯌꯦꯡꯉꯣ ꯍꯥꯏꯔꯒ ꯍꯩꯇꯦ ꯍꯩꯇꯦ ꯍꯥꯏꯩꯌꯦ ꯅꯪ ꯃꯇꯇꯣꯝꯇ ꯍꯩꯈꯤꯅꯤꯅ ꯗꯤꯖꯤꯇꯦꯜꯒꯤ ꯂꯩꯔꯛꯑꯒ ꯑꯩꯅ ꯆꯩꯕꯤꯈ꯭ꯔꯦ
ꯑꯩꯁ ꯈꯅꯥꯎ ꯅꯥꯕꯁꯨ ꯑꯋꯥꯕ ꯃꯅꯤꯍꯩ ꯑꯩꯅ ꯈꯅꯥꯎ ꯅꯥꯒꯟꯕꯁꯤꯅꯀꯣ
ꯑꯩꯁꯨ ꯑꯁ ꯉꯁꯥꯏ ꯑꯌꯨꯛꯇ ꯀꯅꯥꯎ ꯅꯨꯡ ꯑꯥꯏꯇꯦ ꯑꯗꯣ ꯍꯧꯖꯤꯛꯇꯤ ꯑꯃꯨꯛ ꯀꯩꯁꯨ ꯐꯥꯎꯗ꯭ꯔꯦ ꯃꯇꯝ ꯑꯣꯏꯔ ꯃꯥꯜꯂꯦ ꯈꯨꯕ ꯃꯌꯥꯝ ꯂꯩꯔꯦ
ꯑꯩꯒꯤꯁꯨ ꯑꯁ ꯑꯩꯁꯦ ꯑꯁ ꯃꯇꯝꯅ ꯐꯔꯗꯤ ꯂꯥꯏꯌꯦꯡꯕ ꯆꯠꯁꯦꯅ ꯈꯟꯕꯅꯤꯅꯦ ꯑꯩꯁꯨ
ꯀꯩ ꯉꯝꯗꯕ ꯂꯩꯒꯦ
ꯑꯁ ꯑꯩꯒꯤ ꯄꯥꯜ ꯀꯦꯁꯁꯦ ꯍꯦꯟꯖꯤꯜꯂꯛꯈ꯭ꯔꯦꯅꯦ ꯅꯪꯗꯤ ꯄꯥꯜ ꯀꯦꯁ ꯂꯩꯇꯕ꯭ꯔꯣ
ꯄꯥꯜ ꯀꯦꯁ ꯀꯃꯥꯏꯅ ꯇꯧꯕ꯭ꯔꯥꯁꯨ ꯈꯪꯗꯦꯗꯤ
ꯑꯁ ꯑꯦꯛꯁꯇ꯭ꯔꯥ ꯏꯁꯀꯤꯟ ꯆꯥꯎꯅ ꯊꯣꯛꯑꯒ ꯏ ꯊꯣꯛꯄꯅꯦ
ꯑꯗꯨꯒꯤ ꯀꯃꯥꯏꯅ ꯇꯧꯕ꯭ꯔꯥꯐꯥꯎ ꯈꯪꯗ꯭ꯔꯦ ꯍꯥꯏꯗꯤ ꯂꯥꯏꯌꯦꯡ ꯂꯥꯏꯌꯦꯡꯕꯅ ꯐꯗꯕ ꯑꯣꯏꯔꯗꯤ ꯂꯥꯏꯌꯦꯡꯈ꯭ꯔꯣꯅꯤ
ꯑꯩꯡ ꯑꯗꯨꯗ ꯅꯣꯅꯦꯗ ꯌꯦꯡꯁꯤꯔꯔꯁꯨ ꯏ ꯄꯥꯜꯒꯤ ꯇꯣꯉꯥꯟ ꯂꯩꯇꯕ ꯖꯥꯔꯥ ꯑꯁ ꯑꯩ ꯁꯨꯝ ꯃꯀꯥꯟꯗꯔ ꯑꯃꯨꯔꯛꯇ ꯌꯦꯡꯕ ꯆꯠꯄ ꯌꯥꯕꯅꯤꯅꯦ
ꯑꯗꯨꯗ ꯂꯩꯕ ꯑꯗꯨꯗ ꯂꯩꯕ ꯗꯣꯛꯇꯔꯗꯨ ꯀꯔꯝꯕꯒꯤ ꯏꯁꯄꯤꯦꯁꯦꯂꯥꯏꯁ ꯑꯣꯏꯖꯥꯂꯣ
ꯃꯔꯝꯊꯥꯒꯤ ꯁꯥꯔꯖꯔꯤꯒꯤꯅꯦ
ꯎꯝ
ꯈꯪꯗ꯭ꯔꯦꯍꯦ ꯒꯥꯟꯙꯤꯒꯤ ꯃꯀꯣꯛꯁꯤꯅ ꯈꯔ ꯅꯨꯡꯉꯥꯏꯇ ꯇꯕꯒ ꯉ
ꯈꯪꯉꯦ ꯈꯪꯗꯦꯅꯦ ꯃꯤꯁꯤꯡꯁꯦ ꯂꯩꯇꯦ ꯂꯩꯇꯦ ꯍꯥꯏꯕꯁꯤꯡꯅ ꯌꯦꯛꯇ ꯂꯩꯔꯝꯃꯦꯛꯇ ꯄꯔꯝꯃꯦ ꯀꯩ ꯍꯥꯏꯗꯤ ꯑꯩꯈꯣꯏꯅ ꯁꯤ ꯂꯩꯇꯦꯁꯨ ꯈꯟꯗꯦ ꯂꯩꯁꯨ ꯈꯟꯗꯦ ꯑꯩꯈꯣꯏꯗ ꯄꯪꯕ ꯇꯥꯔꯦꯗ
ꯥꯒꯟꯙꯤꯒꯤ ꯃꯀꯣꯛꯁꯦ ꯈꯔ ꯍꯟꯗꯛ ꯈꯨꯠꯇ ꯈꯔ ꯂꯩꯔꯗꯤ ꯆꯠꯁꯤꯔꯥ ꯈꯟꯕꯅꯤ ꯑꯗꯨꯕꯨ
ꯒꯥꯟꯙꯤꯒꯤ ꯃꯀꯣꯛꯁꯦ ꯑꯩꯈꯣꯏꯗꯤ ꯂꯩꯁꯨ ꯂꯩꯇꯦ ꯂꯩꯁꯨ ꯈꯟꯗꯦ ꯂꯩꯇꯦꯁꯨ ꯈꯟꯗꯦ ꯄꯥꯛꯅꯨꯡ ꯅꯨꯡꯉꯥꯏꯌꯦ
ꯄꯪꯕꯁꯨ ꯅꯨꯡꯉꯥꯏ ꯍꯥꯏ
ꯎꯝ ꯑꯁ ꯑꯩꯈꯣꯏꯗꯤ ꯍꯟ ꯈꯔ ꯅꯪꯉꯣꯟꯗꯒꯤ ꯍꯟꯅꯨ ꯈ꯭ꯔꯕꯅꯤꯅ ꯒꯟꯗꯤ ꯃꯀꯣꯛꯁꯦ ꯒꯟꯙꯤ ꯃꯀꯣꯛꯀꯤ ꯈꯟꯕꯗ ꯑꯋꯥꯕ ꯑꯃꯅꯤ
ꯏꯗ ꯆꯠꯂꯨꯅꯤ ꯄꯩꯁꯥ ꯆꯠꯐꯝ ꯂꯩꯇꯕꯗꯨ
ꯆꯠꯐꯝ ꯆꯠꯐꯝꯗ ꯈꯔ ꯈꯔ ꯑꯁ ꯁꯦꯚꯤꯡ ꯇꯧꯁꯦ ꯍꯥꯏꯔꯁꯨ ꯎꯄꯥꯏ ꯂꯩꯇꯦꯗꯣ
ꯃꯄꯥꯗꯤ ꯀꯔꯤ ꯀꯔꯤ ꯁꯨꯔꯤꯕ꯭ꯔꯣ ꯍꯟꯗꯛꯇꯤ
ꯃꯄꯥꯁꯨ ꯑꯁꯤ ꯒꯟꯄꯇꯤꯒꯤꯗꯃꯛ ꯅꯣꯡ ꯈꯔ ꯄꯤꯔꯤꯌꯦ
ꯎꯝ
ꯃꯆꯦꯠ ꯃꯆꯦꯠ ꯂꯧꯕ ꯌꯥꯗꯦ ꯑꯗꯨꯁꯨ ꯑꯗꯨꯅ ꯉꯥꯏꯔ ꯂꯩꯌꯦ
ꯎꯝ ꯑꯥ ꯅꯣꯡꯗꯤ ꯅꯣꯏ ꯂꯧꯗꯒꯤꯔꯣ
ꯅꯠꯇꯦ ꯑꯁꯤ ꯅꯣꯡꯃꯩ ꯑꯩꯈꯣꯏꯒꯤ ꯗꯤꯄꯣꯖꯤꯠ ꯊꯝꯃꯦ
ꯎꯝ ꯑꯗꯨꯗꯤ ꯐꯔꯦꯅꯦ ꯀꯔꯕꯥꯔ ꯑꯃ ꯅꯠꯇ꯭ꯔꯒ
ꯑꯁ ꯃꯥꯅꯕꯨ ꯄꯨꯔꯛꯇ꯭ꯔꯗꯤ ꯀꯗꯥꯏꯗꯒꯤ
ꯍꯥ
ꯃꯥꯅꯕꯨ ꯄꯨꯔꯛꯇ꯭ꯔꯗꯤ ꯀꯗꯥꯏꯗꯒꯤ ꯑꯩꯒꯤ ꯈꯛꯇꯗꯤ ꯀꯗꯥꯏꯗꯒꯤ ꯌꯨꯝꯒ ꯁꯥꯕ ꯉꯝꯒꯗ꯭ꯔꯥ
ꯅꯣꯏꯅꯦ ꯑꯩꯈꯣꯏꯁꯨ ꯑꯩ ꯌꯨꯝ ꯁꯥꯒꯦꯅ ꯄ꯭ꯂꯥꯟ ꯇꯧꯕ ꯃꯥꯜꯂꯦꯅꯦ
ꯍꯣꯏ ꯍꯥꯏꯔꯛꯄ꯭ꯔꯣ
ꯅꯍꯥꯟ ꯍꯥꯏꯕꯗꯨ ꯇꯥ
ꯑꯣ ꯇꯥ ꯍꯧꯕ꯭ꯔꯥ
ꯃꯆꯦꯠ ꯃꯆꯦꯠ ꯑꯣꯏꯔꯁꯨ ꯂꯧꯃꯤꯟꯅꯁꯦ ꯍꯥꯏ ꯇꯥꯎꯍꯧꯕ
ꯃꯆꯦ ꯃꯆꯦꯠ ꯑꯣꯏꯔꯁꯨ ꯀꯔꯤ ꯍꯥꯏꯕ
ꯂꯩꯗꯅ
ꯑꯥ
ꯌꯨꯝ ꯁꯥꯅꯕ ꯄꯣꯠꯆꯩ ꯂꯩꯔꯁꯨ ꯌꯥꯝ ꯌꯥꯝ ꯂꯧꯗꯔꯁꯨ ꯂꯧꯒꯗꯕ ꯄꯣꯠꯇꯣ ꯃꯆꯦꯠ ꯃꯆꯦꯠ ꯂꯧꯔꯒꯁꯨ ꯂꯧꯃꯤꯟꯅꯁꯤ